ꯍꯜꯂꯣꯣ ꯇꯥꯕꯔꯣ ꯇꯥꯏ ꯎꯝ ꯀꯩꯗꯧꯔꯝꯃꯤꯅꯣ
ꯀꯩꯗꯧꯏꯅꯣ
ꯑꯩꯕꯨꯗꯤ ꯐꯝꯃ ꯂꯩꯌꯦ ꯅꯪ ꯀꯩꯗꯧꯔꯝꯃꯤꯅꯣ ꯍꯪꯕ
ꯇꯥ꯭ꯕꯔꯣ
ꯇꯥꯏꯌꯦ ꯇꯥꯏꯌꯦ
ꯑꯣ ꯅꯦꯠꯋꯥꯔꯛ ꯈꯤꯇꯪ ꯆꯞꯄ ꯃꯥꯜꯂꯦꯅꯦ
ꯎꯝ ꯉꯍꯥꯛꯇꯪ ꯂꯩꯔ ꯐꯕꯤꯗꯣ ꯇꯧꯗꯣꯏ ꯑꯣꯏꯔꯝꯅꯤ
ꯎꯝ
ꯆꯥꯡ ꯅꯣꯡ ꯎꯅꯔꯕꯣ ꯆꯥꯡ ꯅꯣꯡ ꯎꯅꯔꯕꯣ
ꯎꯅꯔꯦ ꯎꯅꯔꯦ
ꯀꯔꯤ ꯃꯊꯦꯜ ꯑꯣꯏꯅ ꯇꯧꯊꯔꯕ
ꯉꯁꯤꯗꯤ ꯑꯍꯥꯎꯕ ꯑꯃ ꯆꯥꯁꯦꯅ
ꯑ
ꯁꯟ ꯑꯣꯏꯅ ꯊꯣꯡꯉ ꯆꯥꯏꯌꯦꯦ
ꯎ ꯅ ꯆꯥꯕ ꯆꯥꯔꯤꯕꯗꯨ ꯑꯩꯉꯣꯟꯗ ꯀꯔꯦꯝꯅꯔꯤꯔ ꯀꯩꯅꯣ ꯈꯪꯗꯦꯃꯦ ꯅꯨꯡꯇꯤ ꯑꯍꯥꯎ ꯆꯥꯈꯤ ꯑꯗꯨ ꯁꯥꯡꯁꯤꯅꯣꯏ ꯏꯤꯌꯦ
ꯀꯔꯤꯅꯣꯉ ꯍꯥꯏꯁꯤꯕꯣ ꯀꯔꯦꯝꯅꯕ ꯅꯠꯇꯦꯅꯦ ꯅꯪꯕꯣ
ꯄꯩꯁꯥ ꯅꯨꯡꯁꯥꯗꯤ ꯈꯔꯗꯤ ꯄꯥꯏ
ꯅꯠꯇꯦ ꯅꯠꯇꯦ ꯑꯗꯨꯏ ꯅꯠꯇꯦ ꯌꯨꯝꯗ ꯂꯩꯕꯅꯤꯅ ꯈꯔ ꯍꯥꯎꯕ ꯇꯣꯏ ꯇꯣꯏꯈ꯭ꯔ ꯈꯔ ꯆꯥꯏ ꯑꯗꯨꯅꯅꯦ
ꯍꯥꯟꯅꯗꯩ ꯅꯁꯥ ꯅꯁꯥ ꯅꯎ ꯐꯔ ꯂꯩꯔꯗꯨꯗ ꯑꯃꯨꯛ ꯑꯍꯥꯎꯕ ꯃꯌꯥꯝ ꯆꯔꯒ ꯍꯦꯟꯅꯃꯨꯛ ꯐꯍꯟꯒꯦ ꯍꯥꯏꯔꯕ
ꯑꯁ ꯏꯁꯥ ꯏꯋꯨ ꯐꯕꯩꯗꯤ ꯀꯩꯅꯣꯅꯦ ꯄꯨꯛꯁꯦ ꯑꯉꯥꯡ ꯊꯥ ꯑꯍꯨꯝ ꯃꯔꯤꯒꯤ ꯌꯥꯎꯕꯁꯤꯃꯛ ꯉꯥꯏꯒꯔꯦ ꯇꯧꯔꯤꯁꯦ
ꯎꯝ ꯑꯩꯁꯨ ꯆꯞ ꯃꯥꯟꯅꯩ ꯑ ꯑꯩꯈꯣꯏ ꯑꯩꯕꯨꯗꯤ ꯑꯩꯁꯨ ꯑꯩꯅ ꯑꯔꯩꯕ ꯄꯩꯁꯥ ꯈꯨꯗꯤꯡꯃꯛ ꯑꯩ ꯄꯨꯛꯇ ꯂꯣꯏ ꯇꯨꯡꯍꯜꯂꯤꯗ ꯑꯩꯁꯨ
ꯑꯣ ꯑꯗꯨ ꯐꯩꯌꯦ ꯀꯩ ꯅꯪꯗꯤ ꯀꯩ ꯃꯊꯦꯜ ꯆꯥꯔꯕ
ꯑꯁ ꯅꯣꯏꯁꯨ ꯄꯪꯍꯥꯏ ꯍꯥꯏꯖꯤꯜꯂꯕꯅꯤꯅ ꯑꯩꯁꯨ ꯀꯩꯅꯣ ꯁꯥꯏꯌꯦ ꯉꯁꯤꯗꯣ ꯀꯩꯅꯣ ꯑꯩꯅ ꯆꯥꯒ꯭ꯔꯤꯗꯣ ꯌꯦꯟ ꯑꯃꯅꯦ ꯉꯥ ꯑꯃꯅꯦ ꯉꯥꯅꯨ ꯑꯝꯒ ꯑꯍꯨꯝ ꯑꯣꯏ ꯃꯥꯜꯂꯦ
ꯑꯦ ꯀꯔꯤꯅꯣꯗ ꯅꯪꯒꯤꯗꯨꯗꯤ ꯎꯁꯤꯠ ꯃꯟꯗ꯭ꯔꯦꯍꯦ
ꯅꯪꯅ ꯍꯧꯖꯤꯛ ꯅꯨꯡꯗꯥꯡꯒꯤ ꯀꯩ ꯆꯥꯕꯅꯣ ꯍꯪꯉꯕꯨꯗꯤ ꯆꯨꯝꯅ ꯍꯥꯏꯒꯗꯕ
ꯑꯣꯍꯣ ꯍꯧꯖꯤꯛ ꯑꯩꯅ ꯁꯣꯏꯔꯕꯣ
ꯎꯝ ꯑꯌꯨꯛꯇꯅ ꯉꯥ ꯊꯣꯡꯕ ꯆꯥꯔꯦ ꯅꯨꯡꯊꯤꯟꯗ ꯁꯨꯃꯥꯏꯅ ꯑꯩꯈꯣꯏ ꯊꯣꯛꯑꯒ ꯑ ꯐ꯭ꯔꯥꯏꯠ ꯔꯥꯏꯁ ꯀꯩ ꯇꯧꯔꯦ ꯌꯦꯟꯅꯤꯅ ꯑꯗꯨ ꯌꯦꯟ ꯆꯥꯔꯦ
ꯑꯥ
ꯑꯗꯒꯤ ꯀꯩ ꯀꯩ ꯃꯥꯏ ꯀꯔꯤ ꯃꯇꯨꯝ ꯃꯇꯨꯝ ꯌꯦꯟ ꯃꯇꯨꯝ ꯃꯌꯥꯝ ꯄꯨꯊꯣꯔꯛꯇꯣꯏꯅꯤ ꯑꯗꯨ ꯆꯥꯔꯦ ꯑꯗꯨꯒ ꯅꯨꯡꯗꯥꯡꯁꯤꯅ ꯑꯃꯨꯛ ꯉꯥꯅꯨ ꯆꯥꯔꯕꯃꯤꯅ ꯑꯗꯨꯗꯤ ꯂꯣꯏ ꯍꯥꯏꯔꯛ ꯇꯥꯕ
ꯑꯣ ꯑꯩꯅ ꯍꯪꯉꯨꯕ ꯑꯩꯅ ꯁꯣꯏꯕꯅꯤ
ꯃꯥꯅꯤ ꯅꯪꯅ ꯑꯗꯨꯝ ꯍꯪꯉꯤ ꯈꯨꯗꯤꯡꯒꯤ ꯅꯨꯡꯇꯤ ꯑꯍꯥꯎꯕ ꯆꯥꯁꯤꯜꯂꯦ ꯑꯗꯨꯗꯤ ꯑꯩ ꯑꯩꯁꯨ ꯅꯣꯡꯃꯗ ꯐꯨꯒꯠꯂꯒ ꯆꯥꯕꯅꯤꯗꯅ
ꯑꯣ ꯁꯥꯎꯅꯤꯡꯒꯂꯦꯕ
ꯑꯥ
ꯍ
ꯅꯪ ꯊꯣꯡꯉꯤꯔꯣ ꯉꯁꯤ
ꯑꯩꯅ ꯊꯣꯡꯉꯦ
ꯍꯥꯎꯗꯤ ꯍꯥꯎꯔꯝꯃꯣꯏ
ꯎꯝ ꯍꯥꯎꯇꯦ ꯑꯗꯨꯕꯨ ꯑꯗꯨꯝ ꯂꯧꯈꯠꯈꯤ ꯀꯃꯥꯏꯅ ꯇꯧꯕꯧꯅꯣ ꯈꯪꯗꯦ ꯈꯨꯕꯤ ꯆꯤꯛꯈꯥꯏꯕꯨ ꯍꯥꯏꯔꯦ ꯈꯨꯕꯤ ꯆꯤꯛꯈꯥꯏꯕꯨ ꯍꯥꯏ ꯃꯥꯅꯦ ꯃꯥꯅꯦ ꯍꯥꯎꯒꯦꯔꯥ ꯍꯥꯎꯔꯣꯏꯔꯥ ꯁꯥꯕꯨ ꯑꯣꯏꯗꯤ ꯍꯦꯛꯇ ꯂꯧꯈꯠꯀꯗꯕꯅꯦꯕ
ꯎꯝ ꯍꯋꯥꯏꯗꯐꯥꯎ ꯂꯧꯈꯠꯂꯤꯗꯨꯅꯗꯤ ꯀꯥꯏꯗꯒꯤ ꯁꯟꯗꯤ ꯂꯧꯈꯠ ꯇꯥꯕꯅꯤ ꯐꯖꯅ
ꯑꯥ ꯃꯥꯅꯦ ꯃꯥꯅꯦ ꯑꯗꯣ ꯑꯩꯅ ꯁꯨꯃꯥꯏꯅ ꯇꯧꯕꯅꯤꯗ ꯁꯟꯁꯦ ꯉꯍꯥꯟꯈꯩ ꯈꯨꯊꯣꯡ ꯅꯠꯇꯕꯤ ꯑꯃ ꯊꯣꯡꯕꯅꯤꯗ ꯑꯩꯅ
ꯎꯝ
ꯍꯥꯎꯥꯎꯔ ꯌꯦꯡꯒꯦꯅ
ꯌꯨꯇ꯭ꯌꯨꯇ ꯌꯦꯡ ꯊꯣꯡꯉꯤꯕ꯭ꯔ
ꯅꯠꯇꯦ ꯅꯠꯇꯦ ꯑꯩꯈꯣꯏ ꯏꯕꯥꯏ ꯍꯣꯏꯅ ꯃꯣꯏꯅ ꯍꯦꯛ ꯍꯦꯛ ꯊꯣꯡꯕ ꯈꯨꯠꯊꯣꯡ ꯑꯃ ꯂꯩꯑ
ꯎꯝ
ꯑꯩꯈꯣꯏꯗꯤ ꯍꯥꯏꯗꯤ ꯑꯩꯈꯣꯏꯒꯤ ꯃꯨꯁꯂꯤꯝ ꯏꯆꯤꯟ ꯏꯅꯥꯎꯁꯤꯡꯁꯤꯒ ꯅꯛꯅꯕꯅꯤꯅꯀꯣ
ꯑꯥ
ꯑꯩꯈꯣꯏꯅ ꯉꯍꯥꯟꯈꯩ ꯊꯣꯡꯉꯤꯕ ꯈꯨꯊꯣꯡꯁꯤꯗꯤ ꯑꯩꯈꯣꯏꯒꯤ ꯑꯝ ꯁꯣꯛ ꯇꯧꯕꯤꯗꯣ ꯍꯥꯏꯗꯤ ꯑꯝ ꯇꯤ ꯇꯤꯜꯂꯧ ꯆꯅꯝ ꯍꯥꯟꯅ ꯉꯧꯔꯒ ꯑꯝ ꯃꯍꯤ ꯍꯥꯟꯅ ꯃꯣꯔꯣꯛ ꯃꯆꯨ ꯀꯩꯀꯥ ꯂꯣꯏꯅ ꯍꯥꯞ ꯄꯒ ꯏꯁꯤꯡ ꯍꯥꯞꯆꯤꯜꯂꯒ ꯃꯍꯤ ꯀꯩꯀꯥꯅ ꯁꯧꯍꯜꯂꯒ ꯁꯥ ꯀꯣꯟꯅ ꯊꯥꯗꯕꯤꯗꯨꯣ ꯇꯧꯕꯅꯦꯕ
ꯑꯥ
ꯑꯗꯣ ꯑꯩꯅ ꯉꯁꯤꯗꯤ ꯑꯗꯨꯃꯥꯏꯅ ꯇꯧꯔꯔꯣꯏꯒꯦ ꯁꯨꯝ ꯑꯗꯨ ꯈꯨꯖꯥꯗ ꯁꯨꯝ ꯆꯥꯃꯟꯗꯅ ꯄꯦꯜꯂꯦꯅ ꯑꯅꯧꯕ ꯑꯃ ꯊꯣꯡꯒꯦꯅ ꯑꯩꯅ ꯌꯦꯟ ꯊꯣꯡꯕꯒꯤ ꯇꯥꯏꯞꯇ ꯇꯤꯜꯍꯧ ꯆꯅꯝꯁꯦ ꯂꯣꯏ ꯍꯥꯞꯄꯒ ꯁꯥꯁꯦ ꯑꯃꯨꯛ ꯍꯥꯞꯄꯒ ꯐꯖꯅ ꯉꯧꯔꯒ ꯇꯧꯕꯅꯦ
ꯑꯥ
ꯑꯗꯣ ꯈꯪꯗꯦ ꯍꯥꯎꯗꯤ ꯍꯥꯎꯇꯦ ꯑꯗꯨ ꯈꯨꯕꯤ ꯆꯤꯛꯈꯥꯏ ꯌꯦꯗꯤ ꯍꯥꯏ ꯃꯣꯏꯅ
ꯑꯁꯤ ꯁꯥꯕꯗꯤ ꯌꯥꯛꯇꯦ ꯍꯥꯏꯦ ꯎꯝ ꯀꯩꯅꯣ ꯇꯧꯗꯦꯅꯦ ꯑꯗꯨ ꯁꯨꯃꯥꯏꯅ ꯆꯥꯕꯗꯤ ꯍꯥꯎꯕꯅꯦꯍꯦ ꯑꯣꯛꯀ ꯎꯝ ꯎꯝ
ꯑꯝꯥ ꯑꯣꯣꯛꯀ ꯊꯣꯡꯉꯗꯣ
ꯑ ꯑꯣꯛꯀ ꯊꯣꯡꯕꯗꯨ ꯁꯨꯃꯥꯏꯅ ꯁꯨꯃꯥꯏꯅ ꯑꯣꯛ ꯀꯦꯞꯁꯨꯜꯗꯣ
ꯑꯥ ꯎꯝ
ꯌꯥꯝꯅ ꯉꯧꯊꯣꯛꯑꯦꯗꯅ ꯊꯣꯛ ꯑꯗꯨ ꯂꯣꯏꯔꯕ ꯃꯇꯨꯡꯗ ꯇꯦꯔꯧꯁꯅ ꯑꯃꯨꯊꯣꯛ ꯍꯥꯞꯆꯤꯟꯕ ꯅꯠꯇꯕꯤ ꯐꯅ ꯉꯧꯊꯣꯛꯑꯒꯀꯣ ꯈꯥꯡ ꯈꯤꯇꯪ ꯆꯥꯎꯔꯕꯨꯗꯤ ꯅꯨꯡꯉꯥꯏꯔꯦ ꯍꯥꯏꯗꯤ ꯅꯥꯀꯟ ꯑꯃꯗ ꯍꯥꯏꯗꯤ ꯊꯥꯎ ꯃꯈꯗꯨ ꯀꯨꯠꯊꯜꯂꯒ ꯑꯗꯨꯃꯥꯏꯅ ꯇꯧꯔꯁꯨ ꯌꯥꯏꯑꯕꯀꯣ ꯑꯗꯨ ꯇꯧꯋꯤ ꯑꯗꯨꯖꯅ ꯉꯧꯊꯣꯛꯑ ꯊꯥꯎ ꯃꯈꯩꯁꯨ ꯀꯧꯊꯣꯛꯑꯦꯗꯅ
ꯑꯥ
ꯂꯧꯊꫭꯛꯑꯕ ꯃꯇꯨꯡꯁꯤꯗ ꯃꯨꯜꯍꯟꯕ ꯅꯠꯇꯕꯤꯗ ꯍꯥꯏꯗꯤ ꯁꯨꯝ ꯐꯅ ꯇꯥꯎꯗꯨꯅ ꯍꯥꯏꯐꯦꯠ ꯈꯔ ꯇꯧꯔꯝꯃꯒ ꯎꯃꯨ ꯍꯧꯖꯤꯛ ꯐꯖꯅ ꯂꯧꯊꯣꯛꯑꯦ ꯂꯧꯊꯣꯛꯑꯒ ꯍꯧꯖꯤꯛ ꯎꯒꯤ ꯊꯥꯎꯗꯣ ꯑꯗꯨꯒ ꯊꯥꯎ ꯈꯤꯇꯪ ꯍꯩ ꯊꯥꯎ ꯌꯥꯝ ꯊꯣꯛꯂꯛꯇ꯭ꯔꯒꯗꯤ ꯊꯥꯎ ꯈꯤꯇꯪ ꯍꯩꯔꯒ ꯇꯤꯂꯧ ꯆꯥꯟꯅ ꯐꯥꯅ ꯉꯧ ꯑꯗꯨꯒ ꯑ ꯀꯩꯅꯣꯗꯣ ꯑ ꯎꯝ ꯀꯩꯅꯣꯁꯤ ꯁꯟꯁꯦ ꯑꯗꯨꯝ ꯃꯨꯜꯂꯣꯏꯗꯕ ꯑꯗꯨꯝ ꯃꯥꯟꯕꯅꯦꯕ
ꯑꯝ
ꯑꯗꯨꯏꯁꯨ ꯑꯩꯈꯣꯏꯅ ꯍꯥꯟꯅ ꯍꯥꯞꯄꯤꯁꯤ ꯑꯗꯨꯝ ꯑꯣꯛꯀ ꯑꯗꯨꯝ ꯍꯥꯟꯅ ꯍꯥꯞꯄꯦ ꯑꯣꯛ ꯆꯥꯅ ꯐꯖꯅ ꯍꯥꯞꯄ ꯉꯥꯏꯍꯥꯛ ꯂꯩꯔ ꯃꯇꯨꯡꯗ ꯑꯩ ꯇꯤꯜꯍꯧ ꯆꯥꯅꯝ ꯉꯥꯡꯧꯎꯔꯥ ꯃꯇꯨꯡ ꯏꯅꯤ ꯀꯣ ꯑꯣꯛ ꯍꯥꯞꯇꯣꯏꯁꯦ
ꯑꯥ
ꯑꯗꯨꯒ ꯐꯖꯅ ꯉꯥꯎꯔꯅꯤ ꯑꯗꯨꯒ ꯉꯍꯥꯛ ꯂꯩꯔꯥ ꯁꯟꯅꯤ ꯍꯥꯞꯄꯨꯒ ꯑꯗꯨꯝ ꯂꯣꯟꯕ ꯍꯥꯏꯇꯥꯔꯦ ꯐꯖꯅ ꯍꯥꯎꯋꯤ ꯐꯖꯥꯅ
ꯑꯥ ꯍꯥꯎꯕꯅꯦ ꯑꯗꯨꯃꯥꯏꯅ ꯇꯧꯕꯗꯨꯁꯨ
ꯑꯗꯣ ꯃꯣꯏꯒꯤ ꯃꯨꯛꯊꯨꯕꯤ ꯍꯥꯏꯗꯥꯏꯅꯦ
ꯑ ꯑ
ꯏꯪꯈꯪ ꯑꯄꯥꯝꯕꯗꯣ ꯑꯗꯨꯝꯕꯗꯨꯣ ꯈꯔ ꯊꯥꯛꯆꯤꯟꯈꯤꯕ ꯍꯥꯏꯇꯥꯔꯦ ꯃꯅꯨꯡꯅꯝ ꯃꯅꯨꯡ ꯁꯤꯔꯒ
ꯎꯝ ꯑꯗꯣ ꯀꯩꯅꯣꯒꯤ ꯑꯩꯈꯣꯏꯅ ꯑꯣꯛꯀ ꯊꯔꯣꯏꯒ ꯊꯣꯡꯕꯗꯤ ꯆꯥꯔꯕꯣ
ꯆꯥꯗ꯭ꯔꯤꯗꯥ ꯃꯤ ꯍꯥꯎꯋꯤꯗꯤ ꯍꯥꯏ
ꯑꯁ ꯑꯣꯛꯀ ꯊꯔꯣꯏꯒ ꯊꯣꯡꯕꯩ ꯀꯍꯥꯎꯁꯤꯗꯤꯕꯣ ꯐ꯭ꯂꯦꯕꯔ ꯇꯣꯉꯥꯟꯕꯅꯤꯕꯣ
ꯎꯝ ꯊꯔꯣꯏꯗ ꯂꯣꯏ ꯆꯪꯕꯣ ꯅꯍꯥꯎ
ꯊꯔꯣꯏꯗꯨꯅ ꯃꯍꯥꯎ ꯂꯣꯏ ꯆꯪꯗꯣꯏꯅꯦ ꯑꯗꯨꯒ ꯑꯩꯈꯣꯏꯒꯤ ꯃꯥꯒꯤ ꯊꯣꯡꯕꯒꯤꯁꯦ ꯁꯨꯃꯥꯏꯅ ꯇꯧꯋꯦ ꯎꯝ ꯊꯔꯣꯏꯁꯦ ꯍꯥꯟꯅ ꯑꯩꯈꯣꯏꯅ ꯐꯨꯠꯇꯣꯛꯑꯅꯤꯗꯅ ꯐꯖꯅ
ꯑꯥ
ꯑꯗꯨꯗꯨꯒ ꯊꯔꯣꯏꯁꯦ ꯐꯨꯠ ꯂꯣꯏꯔ ꯃꯇꯨꯡꯁꯤꯗ ꯃꯨꯜꯂꯦ ꯍꯥꯏ ꯀꯥꯟꯗꯨꯗ ꯊꯝꯕꯤꯔꯅꯦꯕ ꯃꯥꯁꯦ
ꯑꯥ
ꯑꯗꯨꯗꯨꯒ ꯑꯩꯈꯣꯏꯒꯤ ꯑꯣꯛꯁꯦ ꯑꯃꯨꯛ ꯊꯣꯡꯉꯅꯦꯕ ꯊꯥꯎ ꯉꯧꯔꯒ ꯑꯗꯨꯝ ꯊꯣꯡꯈ꯭ꯔꯅꯦꯕ ꯑꯣꯛꯁꯦ
ꯑꯝ
ꯊꯥꯎ ꯉꯧꯔ ꯊꯣꯡꯕ ꯄꯨ ꯊꯣꯡꯅ ꯈꯪꯉꯤꯗꯅ ꯑꯣꯛ ꯊꯣꯡꯕꯒꯤ
ꯑꯥ
ꯑꯗꯨꯗꯨꯒ ꯑꯩꯈꯣꯏꯒꯤ ꯈꯔ ꯍꯥꯏꯗꯤ ꯑꯣꯛꯁꯦ ꯈꯔ ꯃꯁꯥꯗꯣ ꯌꯥꯔꯛꯇꯣꯔꯦ ꯑꯩꯈꯣꯏꯒꯤ ꯃꯨꯜꯂꯛꯇꯣꯔꯦ ꯍꯥꯏꯕ ꯇꯥꯏꯃꯤꯡꯁꯦ
ꯑꯝ
ꯁꯤꯁꯤꯗ ꯊꯔꯣꯏꯁꯦ ꯍꯥꯞꯆꯜꯂ ꯍꯣꯔꯦꯟꯐꯧ ꯐꯨꯠꯇꯣꯏꯅꯦꯕ ꯑꯃꯨꯛ
ꯎꯝ
ꯁꯤꯒ ꯑꯗꯨꯗꯨꯒ ꯀꯪꯅ ꯑꯩꯈꯣꯏꯒꯤ ꯃꯐꯣꯟꯒ ꯑꯣꯛꯀꯤ ꯃꯐꯣꯟꯒ ꯇꯥꯔꯛꯄꯒꯤ ꯀꯪ ꯀꯪ ꯂꯥꯎꯕꯒꯤ ꯇꯥꯏꯃꯤꯡ ꯑꯃ ꯌꯥꯎꯔꯛꯀꯅꯦꯕ
ꯑꯥ
ꯑꯗꯨꯗ ꯏꯟꯖꯥꯡꯁꯦ ꯂꯣꯏꯁꯤꯟꯕꯤꯕ ꯑꯩꯈꯣꯏꯒꯤ ꯃꯍꯤ ꯃꯍꯤ ꯍꯥꯞꯄꯗꯤ ꯍꯥꯎꯇ꯭ꯔꯦ ꯑꯗꯨꯗꯤ ꯃꯍꯤ ꯁꯨꯡ ꯍꯥꯞꯇꯕ ꯑꯩꯈꯣꯏꯒꯤ ꯑꯣꯛꯀꯤ ꯃꯐꯣꯟ ꯇꯥꯔꯛꯄ ꯑꯃ ꯂꯩꯗꯅ ꯇꯣꯉꯥꯟꯅ ꯑꯍꯥꯎꯕꯒꯤ ꯑꯃ ꯑꯗꯨ ꯑꯗꯨꯒꯤ ꯇꯥꯏꯃꯤꯡꯁꯦ ꯌꯧꯔꯀꯥꯟꯗ ꯑꯩꯈꯣꯏꯅ ꯀꯩꯅꯣ ꯇꯧꯔꯒ ꯏꯟꯖꯥꯡꯁꯦ ꯊꯣꯡꯕ ꯂꯣꯏꯁꯟꯕꯤꯕ ꯑꯗꯨꯗꯨꯒ ꯑꯗꯨꯃꯥꯏꯅ ꯇꯧꯔꯒ ꯆꯥꯕ ꯈꯨꯍꯥꯎꯁꯤꯗꯤ ꯏꯃꯥꯟꯅꯕ ꯑꯃ ꯂꯩꯌꯦꯕꯀꯣ ꯃꯥ ꯏꯃꯥꯟꯅꯕ ꯑꯃ ꯂꯩꯌꯦꯕ ꯃꯥꯗꯤ ꯐꯖꯅ ꯊꯣꯡꯕ ꯍꯩꯌꯦ ꯑꯗꯨꯃꯥꯏꯅ ꯊꯣꯡꯕꯁꯦ ꯑꯗꯣ ꯑꯩꯁꯨ ꯃꯥꯅ ꯊꯣꯡꯉꯒ ꯆꯥꯕꯅꯦ ꯑꯗ ꯍꯥꯎꯋꯦ ꯐꯖꯅ ꯍꯥꯎꯋꯦ
ꯇꯣꯏꯅ ꯊꯣꯡꯉꯅꯕ ꯃꯤꯁꯨ ꯍꯥꯏꯔꯝꯅꯤꯅ ꯍꯥꯏꯗꯤ ꯑꯩꯈꯣꯏꯗꯤ ꯀ ꯍꯅ ꯆꯥꯕ ꯃꯤ ꯑꯣꯏꯔꯝꯒꯅꯤ ꯑꯩꯈꯣꯏꯁꯨ ꯍꯥꯏꯗꯤ ꯊꯣꯡꯕꯥ ꯍꯥꯏꯁꯤ ꯑꯃꯗ ꯑ ꯀꯨꯣꯏꯩꯅ ꯆꯥꯏꯁꯤꯜꯂꯒ ꯑꯦ ꯁꯨꯃꯥꯏꯅ ꯇꯧꯕꯗꯣ ꯍꯧꯈꯤꯕꯅꯤ ꯀꯥꯏꯗꯣ ꯈꯪꯗꯣꯏꯅꯦꯕ ꯑꯍꯥꯟꯕ ꯊꯣꯡꯕꯗ ꯀꯩꯁꯨꯝ ꯇꯥꯔꯣꯏꯕ ꯍꯥꯎꯅ ꯊꯣꯡꯉꯦ ꯍꯥꯏꯁꯦ
ꯑꯥ
ꯑꯗꯨ ꯊꯝꯖꯦ ꯊꯝ ꯀꯩ ꯍꯥꯏꯗꯣꯏꯅꯣ ꯑꯍꯥꯎꯕꯗ ꯆꯥꯂꯨꯕꯅꯤꯅ ꯍꯧꯖꯤꯛꯀꯤ ꯑꯣꯏꯅꯗꯤ ꯆꯥꯅꯤꯡꯕ ꯐꯥꯎꯗ꯭ꯔꯦ
ꯎꯝ ꯁꯨꯃꯥꯏꯅ ꯇꯧꯕ ꯍꯥꯏꯗꯤ ꯑꯥ ꯍꯥꯏꯗꯤ ꯏꯟꯖꯥꯡ ꯊꯣꯡꯕꯁꯦ ꯍꯩꯒꯦ ꯍꯥꯏꯇꯥꯥꯔꯒꯗꯤ ꯑꯩꯈꯣꯏꯒꯤ ꯂꯩꯀꯥꯏꯗꯒꯤ ꯁꯨꯝ ꯂꯩꯗꯅ ꯑꯍꯟ ꯏꯟꯖꯥꯡ ꯊꯣꯡꯕ ꯍꯩ ꯍꯩꯕ ꯃꯤ ꯂꯩꯗꯅꯀꯣ
ꯎꯝ
ꯃꯣꯏꯣꯏ ꯃꯣꯏ ꯃꯅꯥꯛꯁꯤꯗ ꯁꯨꯝ ꯆꯪꯁꯤꯜꯂꯒ ꯍꯥꯏꯗꯤ ꯁꯨꯝ ꯏꯟꯖꯥꯡꯒ ꯊꯣꯡꯕ ꯑꯗꯒꯤ ꯆꯥꯛꯀ ꯆꯥꯃꯤꯟꯅꯕ ꯇꯥꯏꯃꯤꯡ ꯌꯥꯎꯋꯤꯗꯅ ꯑꯗꯨꯗ ꯑꯩꯈꯣꯏꯒꯤ ꯂꯩꯊꯣꯛ ꯁꯨꯡꯂꯩ ꯂꯩꯇꯕ ꯂꯩꯊꯣꯛ ꯂꯩꯕ ꯍꯥꯏꯗꯤ ꯑꯦ ꯃꯥꯅ ꯏꯟꯖꯥꯡ ꯊꯣꯡꯈ꯭ꯔꯦ ꯑꯗꯨꯗꯤ ꯑꯩꯈꯣꯏ ꯁꯨꯋꯥꯏꯔꯅ ꯒꯦꯝ ꯁꯥꯟꯅꯕꯅꯤ ꯈꯪꯗꯦ ꯑꯗꯒꯤ ꯀꯩ ꯇꯧꯕꯅꯤ ꯈꯪꯗꯦ ꯑꯃ ꯇꯧꯔ ꯂꯩꯕ ꯁꯨꯡꯂꯩ ꯂꯩꯕꯤꯗꯕ ꯏꯟꯈꯥꯡ ꯊꯣꯡꯕ ꯍꯩꯒ ꯈꯟ ꯇꯥꯔꯒꯗꯤ ꯃꯅꯥꯛꯁꯤꯗ ꯐꯝꯃꯒꯀꯣ ꯃꯥꯅ ꯇꯧꯔꯤꯕꯗꯣ ꯀꯃꯥꯏ ꯀꯃꯥꯏ ꯀꯃꯥꯏ ꯇꯧꯏ ꯀꯃꯥꯏ ꯀꯃꯥꯏ ꯊꯥꯛꯏ ꯀꯔꯝꯕ ꯇꯥꯏꯃꯤꯡꯗꯨꯅ ꯁꯤ ꯍꯥꯏꯖꯤꯜꯂꯤ ꯍꯦꯟꯅ ꯇꯧꯕꯗꯣ ꯑꯗꯨꯒꯤ ꯑꯗꯨꯒꯤ ꯄꯣ ꯇꯣ ꯃꯨꯟꯅ ꯌꯦꯡꯕꯤꯕ ꯑꯗꯨꯗꯨꯒ ꯑꯗꯨ ꯌꯦꯡ ꯂꯣꯏꯔꯒ ꯌꯨꯝꯗ ꯆꯠꯂꯒ ꯊꯣꯡꯕ ꯑꯗꯨꯝ
ꯍꯣꯏ ꯁꯨꯃꯥꯏꯅ ꯇꯧꯈꯤꯕꯅꯤꯗ ꯁꯨꯃꯥꯏꯅ ꯇꯧꯈꯤꯕꯅꯤ ꯀꯥꯏꯗ ꯑꯩꯁꯨ ꯊꯣꯡ ꯑꯩ ꯍꯥꯟꯅ ꯑꯗꯨꯝ ꯊꯣꯡꯕ ꯊꯥꯛꯄꯗꯤ ꯈꯔꯗꯤ ꯄꯥꯝꯕꯨꯗꯤ ꯄꯥꯝꯃꯦꯕꯣ ꯑꯉꯥꯡ ꯑꯣꯏꯔꯤꯉꯩꯗꯩ ꯑ ꯎꯝ ꯑꯩꯅ ꯍꯥꯏꯗꯤ ꯑꯈꯣꯢꯃꯥꯍꯣꯢ ꯀꯩ ꯍꯣꯏ ꯁꯨꯝ ꯃꯁꯥ ꯅꯨꯡꯉꯥꯏꯇꯕ ꯅꯨꯃꯤꯠ ꯀꯩ ꯁꯨꯝ ꯌꯥꯎꯕꯗꯣ ꯑꯗꯨ ꯀꯥꯟꯗ ꯑꯩꯅ ꯗꯨꯝ ꯊꯣꯡꯉꯦꯕ ꯑꯉꯥꯡꯉꯩꯗ ꯆꯥꯛ ꯀꯩ ꯑꯩꯅ ꯆꯥꯛ ꯊꯣꯡꯕ ꯍꯥꯏ ꯀꯥꯟꯗ ꯀꯩꯅꯣ ꯈꯥꯛꯇ ꯀꯥꯔꯤꯗ ꯏꯁꯇꯦꯟꯗ ꯋꯥꯠꯅ ꯀꯩꯅꯣꯝꯈꯛꯇ ꯀꯥꯔꯤꯗ
ꯑꯣ
ꯆꯥꯛ ꯊꯣꯡꯕꯗꯤ ꯉꯜꯂꯦ ꯑꯩꯅ ꯊꯣꯡꯉꯤꯗꯅ ꯑꯗꯨꯁꯨ ꯔꯥꯏꯁ ꯀꯨꯀꯔꯒ ꯅꯠꯇꯦ ꯀꯩꯅꯣꯅꯤ ꯗꯥꯏꯔꯦꯛ ꯆꯐꯨꯗꯅꯤ ꯊꯣꯡꯒꯥꯏꯔꯤꯁꯦ ꯑ ꯑꯗꯨꯩ ꯐꯖꯅ ꯑꯗꯨ ꯊꯣꯡ ꯐꯖꯅ ꯍꯩꯔꯝꯃꯦ ꯑꯗꯒꯤꯗꯤ ꯑꯩꯁꯦ ꯀ꯭ꯂꯥꯁ ꯊ꯭ꯔꯤ ꯁꯨꯃꯥꯏꯅ ꯀꯥꯕꯩꯗ ꯕꯣꯔꯗꯤꯡꯗ ꯂꯩꯔꯦ ꯊ꯭ꯔꯤꯗꯒꯤ ꯂꯩꯔꯛꯄꯗꯨꯅ ꯀ꯭ꯂꯥꯁ ꯇꯦꯟ ꯀ꯭ꯂꯥꯁ ꯇꯨꯌꯦꯞꯄꯥꯎ ꯂꯩꯔꯛ ꯃꯥꯂꯦꯗ ꯁꯨꯛꯊꯣꯡ ꯊꯣꯡꯗ꯭ꯔꯦꯕ ꯑꯗꯨꯏ ꯃꯇꯨꯡꯗꯗꯤ
ꯑꯣ
ꯑꯗꯨꯒ ꯑꯃꯨꯛ ꯀꯣꯂꯦꯖ ꯀꯥꯕꯒꯤ ꯃꯇꯝꯁꯤ ꯑꯃꯨꯛ ꯔꯦꯟꯇ ꯃꯨꯛ ꯂꯩꯔꯦꯗꯅ ꯔꯦꯟꯇ ꯂꯩꯀꯥꯟꯗꯗꯤ ꯑꯃꯨꯛ ꯌꯨꯝꯗꯒꯤꯩ ꯄꯥꯈꯠꯂꯤꯅꯤꯀꯣ ꯅꯪꯕꯨ ꯑꯉꯥꯡ ꯑꯣꯏꯔꯤꯉꯩꯗꯤ ꯆꯥꯛ ꯅꯨꯡꯃꯗꯤ ꯐꯖꯅ ꯊꯣꯡꯉꯅꯤꯅ ꯍꯧꯖꯤꯛ ꯔꯦꯟꯇ ꯂꯩꯗꯣꯏ ꯆꯥꯛꯀ ꯊꯣꯡꯕ ꯍꯩꯗꯣꯏꯔ ꯉꯥꯏ ꯍꯩꯅꯤꯗ ꯍꯥꯏ ꯑꯩ ꯑꯗꯨꯝ ꯊꯣꯡꯉꯒ ꯑꯗꯨꯝ ꯆꯥꯔꯦ ꯑꯗꯩ ꯑꯍꯥꯟꯕꯗꯕꯨꯗꯤ ꯑꯁ ꯍꯥꯏꯗꯤ ꯑꯍꯥꯟꯕ ꯑꯗꯨꯝ ꯅꯦ ꯑꯩꯣꯏꯗ ꯃꯥꯜꯂꯦ ꯑꯗꯨꯝ ꯊꯣꯡ ꯑꯗꯨꯝ ꯆꯥꯏ ꯑꯗꯨꯝ ꯍꯋꯥꯏꯈꯩ ꯇꯪ ꯊꯣꯡꯉꯒ ꯑꯗꯨꯝ ꯍꯥꯎꯅ ꯁꯨꯝ ꯊꯣꯡꯉ ꯊꯣꯡꯉꯁꯨ ꯍꯩꯌꯦ ꯗꯣ
ꯍꯩꯕꯅꯦ ꯊꯣꯡꯉꯣ ꯊꯣꯡꯉꯣ ꯍꯥꯏ ꯀꯟꯗꯅ ꯀꯩ ꯎꯝ ꯑꯗꯩ ꯑꯩꯁꯨ ꯑꯩꯅꯒ ꯁꯨꯝ ꯑꯩ ꯌꯦꯟꯒ ꯊꯣꯡꯕ ꯍꯩꯒꯤꯕ ꯑꯗꯒꯤ ꯑ ꯍꯥꯎꯕꯥ ꯍꯥꯎꯇꯕꯗꯤ ꯈꯪꯗꯦꯀꯣ ꯁꯨꯝ ꯍꯩꯒꯤꯕꯗꯣ ꯍꯥꯏꯇꯥꯔꯦꯅꯦꯀꯣ ꯑꯗꯣ ꯑꯩꯈꯣꯏ ꯗꯗꯥ ꯍꯣꯏꯗ ꯌꯨꯝ ꯁꯥꯕꯒꯤ ꯇꯥꯏꯃꯤꯡ ꯑꯃ ꯑꯣꯏꯈꯤꯕ ꯍꯥꯏꯇꯥꯔꯦ ꯑꯩꯁꯨ ꯌꯨꯝꯗ ꯂꯩꯕ ꯇꯥꯏꯃꯤꯡ ꯑꯣꯏꯕ ꯑꯩꯁꯨ ꯑꯉꯥꯡ ꯀꯥꯟꯗꯒꯤ ꯑꯩꯈꯣꯏ ꯀꯩꯅꯣ ꯍꯣꯁꯇꯦꯜꯗ ꯑꯗꯨꯝ ꯂꯩꯔꯛꯄꯒꯤ ꯀꯩꯝ ꯍꯩꯇꯦꯕ ꯊꯕꯛꯁꯦ ꯈꯪꯉꯕ
ꯎꯝ
ꯑꯗꯨꯗꯨꯅ ꯑ ꯀꯩꯅꯣꯗ ꯌꯨꯝꯗ ꯊꯣꯛꯂꯛꯄ ꯇꯥꯏꯃꯤꯡꯁꯨ ꯑꯣꯏꯕ ꯑꯩꯗꯣ ꯃꯇꯝꯗꯨꯗ ꯑꯗꯨꯗ ꯎ ꯑꯩꯈꯣꯏꯗ ꯑꯩꯈꯣꯏꯒꯤ ꯌꯨꯝ ꯁꯥꯕꯒꯤ ꯃꯣꯏꯒꯤ ꯌꯨꯝꯒꯤ ꯃꯤꯁꯇ꯭ꯔꯤꯁꯤꯡꯗꯣ ꯑ ꯆꯥꯛ ꯄꯤꯖꯕ ꯈꯣꯠ ꯍꯧꯖꯤꯛ ꯌꯥꯝ ꯇꯣꯏ ꯇꯣꯏ ꯇꯧꯋꯦꯕ ꯃꯤꯖꯨ ꯃꯤꯖꯨ ꯑꯥ ꯊꯕꯛ ꯀꯩꯀꯥ ꯋꯥ ꯑꯃ ꯇꯧꯅꯤꯅꯁꯨ ꯑꯗꯨꯝ ꯄꯤꯖꯅꯩꯗꯅꯀꯣ
ꯎꯝ
ꯑꯗꯨꯗꯨꯅ ꯃꯣꯏꯅ ꯊꯣꯡꯕꯖꯦ ꯑꯩꯉꯣꯟꯗ ꯑꯗꯨꯝ ꯃꯣꯏꯖꯨ ꯊꯕꯛ ꯂꯣꯏ ꯇꯧꯅꯕꯅꯤꯅ ꯑꯩꯉꯣꯟꯗ ꯑꯗꯨꯝ ꯄꯥꯈꯣꯟꯖꯦ ꯊꯥꯗꯣꯏꯅꯦꯕ ꯌꯦꯟ ꯁꯨꯃꯥꯏ ꯁꯨꯃꯥꯏ ꯂꯩꯔꯨꯆꯣ ꯀꯦꯖꯤ ꯃꯉꯥ ꯂꯩꯔꯨꯆꯣ ꯃꯔꯤ ꯂꯩꯆꯣꯅ ꯑꯗꯨꯗꯨꯒ ꯑꯩꯖꯦ ꯑꯗꯨꯝ ꯂꯩ ꯆꯠꯇꯣꯏꯅꯦꯕ ꯅꯨꯡꯇꯤꯒꯤ ꯂꯩ ꯆꯠꯇꯣꯏꯅꯦꯕ
ꯎꯝ
ꯑꯗꯨꯗꯨꯒ ꯃꯣꯏꯅ ꯊꯣꯡꯗꯣꯏꯅꯦ ꯑꯗꯩ ꯑꯩꯈꯣꯏ ꯗꯗꯥꯗꯨꯅ ꯊꯣꯡꯗꯣꯏꯅꯦ ꯃꯥꯅ ꯇꯥꯛꯇꯨꯅꯦ ꯑꯩꯉꯣꯟꯗ ꯅꯪꯖꯨ ꯍꯩꯖꯤꯜꯍꯧꯅꯦ ꯅꯪꯖꯨ ꯈꯔ ꯂꯩꯗꯤ ꯑꯗꯨꯃꯥꯏꯅ ꯂꯩꯕꯗꯣ ꯌꯥꯔꯣꯏꯅꯦ ꯏꯟꯖꯥꯡꯒ ꯊꯣꯡ ꯍꯩꯇꯦ ꯍꯥꯏꯕꯗꯣ ꯉꯥꯏꯅ ꯉꯥꯡꯉꯦ ꯑꯗꯣ ꯃꯥꯅ ꯇꯥꯛꯑꯦ ꯁꯨꯃꯥꯏ ꯁꯨꯃꯥꯏꯅ ꯁꯤ ꯇꯥꯏꯃꯤꯡꯗ ꯁꯤ ꯍꯥꯞꯄ ꯁꯤ ꯍꯥꯞꯄꯅ ꯑꯗꯩꯗꯤ ꯈꯔ ꯂꯩꯕꯗꯩꯗꯤ ꯃꯥꯅ ꯅꯪ ꯑꯃꯨꯛ ꯊꯣꯡꯉꯨ ꯌꯦꯡꯉꯒꯦ ꯉꯍꯥꯟꯗꯩ ꯅꯪ ꯑꯩ ꯑꯩꯅ ꯁꯤꯗ ꯐꯝꯗꯅ ꯇꯧꯏ ꯃꯌꯥꯝꯗꯣ ꯅꯪꯁꯨ ꯈꯪꯉꯝꯃꯅꯤꯅ ꯄꯥꯏꯍꯜꯂꯦ ꯈꯥꯕꯩꯗꯣ ꯍꯩꯇ‌ꯦ ꯍꯥꯟꯕꯗꯗꯤ꯫ ꯃꯣꯏꯅ ꯇꯧꯕꯗ ꯍꯦꯛꯇ ꯄꯪꯌꯥ ꯌꯥꯗꯧ ꯃꯥꯟꯗꯅ ꯌꯥꯗꯦ꯫
ꯑꯍꯟꯕ ꯄꯥꯏ ꯀꯥꯟꯗꯗꯤ ꯑꯣꯠꯄꯕꯨ ꯍꯩꯔꯝꯃꯣꯏꯅꯦ꯫
ꯑꯗꯨꯅꯦ ꯏꯟꯖꯥꯡ ꯃꯤ ꯑꯃ ꯏꯟꯖꯥꯡ ꯊꯣꯡ ꯍꯩ ꯍꯩꯇꯦꯖꯦ ꯈꯥꯕꯩ ꯄꯥꯏꯕꯗ ꯈꯪꯕꯅꯦꯕ ꯈꯥꯕꯩ ꯄꯥꯏ ꯀꯥꯟꯗ ꯁꯤꯖꯤ ꯏꯟꯖꯥꯡ ꯊꯣꯡ ꯍꯩ ꯍꯩꯇꯦ ꯍꯥꯏꯕꯖꯦ